ꯍꯜꯂꯣ ꯑꯣ ꯇꯥꯏꯌꯦ
ꯑꯥꯎ
ꯍꯥꯥꯎ
ꯀ꯭ꯂꯤꯌꯔ ꯑꯣꯏꯗꯦꯅꯦ
ꯇꯥꯗꯕ꯭ꯔꯥ
ꯑꯣ ꯈꯔ ꯀꯟꯅ ꯉꯥꯡꯉꯣ
ꯑꯣꯑꯣ ꯉꯥꯡꯒꯦ ꯉꯥꯡꯒꯦ ꯀꯔꯤ ꯇꯧ ꯀꯔꯤ ꯇꯧꯔꯝꯃꯤꯅꯣ
ꯆꯥꯛ ꯆꯥꯊꯣꯛꯑꯒ ꯂꯩꯔꯦ ꯍꯧꯖꯤꯛ
ꯑꯣ ꯉꯜꯂꯤꯅ ꯀꯩ ꯆꯥꯕ
ꯉꯁꯤ ꯑꯁ ꯉꯥ ꯑꯀꯪꯕ ꯆꯥꯏ
ꯑꯣ ꯏꯟꯁꯥꯡ ꯑꯍꯥꯎꯕ ꯆꯥꯏꯌꯦꯅꯦ
ꯎꯝ ꯍꯥꯎꯑꯦ ꯈꯔ ꯁꯣꯝꯗꯤ
ꯆꯥꯗ꯭ꯔꯤꯗ ꯊꯣꯡꯁꯨ ꯊꯣꯡꯗ꯭ꯔꯤ
ꯊꯦꯡꯗ꯭ꯔꯣ ꯅꯣꯏꯗꯤ
ꯍꯣꯏ ꯊꯦꯡꯉꯦ ꯉꯁꯥꯏ ꯄ꯭ꯔꯤꯈꯥ ꯊꯥꯕ ꯍꯜꯂꯛꯑꯒ ꯀꯩꯀꯩꯅꯣ ꯆꯥꯔꯨꯕ ꯑꯗꯨꯗꯒꯤ ꯄꯨꯛ ꯌꯥꯝ ꯊꯜꯂꯤꯌꯦ ꯑꯗꯨ ꯈꯔ ꯊꯦꯡꯅ ꯆꯥꯒꯦ ꯇꯧꯔꯕ
ꯑꯠꯆꯥꯥ ꯑꯗꯨꯗꯤ ꯄ꯭ꯔꯤꯈꯥ ꯊꯥꯕꯗꯣ ꯊꯦꯡꯉꯝꯅꯤꯅꯦ
ꯍꯣꯏ ꯄꯨꯡ ꯃꯔꯤ ꯐꯥꯎ ꯊꯥꯕ ꯑꯗꯨꯒ ꯍꯜꯂꯛꯄꯗꯣ ꯄꯨꯡ ꯃꯉꯥ ꯑꯗꯨꯋꯥꯏꯗ ꯍꯜꯂꯛꯄꯒꯤ ꯋꯥꯁꯨ ꯋꯥꯏꯑꯦ ꯑꯗꯨꯒꯤ ꯑꯆꯥꯄꯣꯠꯁꯨ ꯈꯔ ꯆꯥꯔꯨꯕ ꯆꯥꯛ ꯂꯥꯝꯕꯒꯤ ꯑꯗꯨꯒꯤ ꯍꯧꯖꯤꯛ ꯐꯥꯎꯗꯤ ꯂꯥꯝꯗ꯭ꯔꯤꯕꯗꯣ ꯈꯔ ꯊꯦꯡꯉ ꯆꯥꯒꯦ ꯇꯧꯕ
ꯀꯔꯤ ꯄꯔꯤꯈꯥ ꯀꯔꯤ ꯑꯦꯛꯖꯥꯝ ꯑꯣꯏꯅꯣ ꯊꯗꯣꯏ ꯊꯥꯕꯗꯣ
ꯀꯩꯅꯣꯒꯤꯅꯦ ꯑꯩꯈꯣꯏ ꯀꯣꯂꯦꯖ ꯀꯥꯕꯩ ꯁꯦꯃꯤꯁꯇꯔꯒꯤ
ꯑꯠꯆꯥ ꯁꯤꯃꯤꯁꯇꯔꯅ ꯀꯌꯥ
ꯑꯩꯠ
ꯑꯩꯠ
ꯎꯝ
ꯑꯩꯠꯇꯤ ꯌꯥꯝꯃꯟꯗ꯭ꯔꯣ
ꯍꯣꯏ ꯌꯥꯝ ꯌꯥꯝꯃꯦ ꯆꯍꯤ ꯃꯔꯤ ꯀꯥꯕꯅꯦ ꯍꯟꯗꯛꯇꯤ
ꯑꯆꯥ ꯑꯠꯆꯥ ꯍ ꯃꯔ
ꯅꯪ ꯅꯪꯁꯨ ꯇꯧꯕ꯭ꯔꯣ
ꯑꯩꯗꯤ ꯆꯍꯤ ꯑꯍꯨꯝ ꯑꯣꯏꯔꯤꯉꯩꯗ ꯂꯣꯏꯔꯦ ꯀꯣꯂꯦꯖꯇ
ꯑꯣ
ꯀꯣꯂꯦꯖ ꯀꯣꯂꯦꯖ ꯂꯣꯏꯕꯗꯣ ꯆꯍꯤ ꯑꯅꯤ ꯆꯍꯤ ꯑꯅꯤ ꯑꯍꯨꯝ ꯑꯅꯤ ꯍꯦꯜꯂꯝꯅꯤ ꯑꯍꯨꯝꯗꯤ ꯁꯨꯗ꯭ꯔꯤ
ꯑꯣ ꯑꯣ ꯑꯣ ꯑꯗꯨꯗꯤ ꯑꯩꯉꯣꯟꯗꯒꯤ ꯈꯔ ꯁꯤꯅꯤꯌꯔ ꯑꯣꯏꯔꯝꯅꯤ
ꯃꯥꯅꯤ ꯀꯩꯅꯣ
ꯀꯔꯤ ꯀꯔꯤ ꯊꯕꯛ ꯇꯧꯔꯤꯕ
ꯊꯕꯛꯁꯦ ꯈꯔꯗꯤ ꯇ꯭ꯔꯥꯏ ꯈꯔꯗꯤ ꯇ꯭ꯔꯥꯏ ꯇꯧꯕꯅꯦ ꯑꯗꯣ ꯍꯧꯖꯤꯛꯇꯤ ꯌꯨꯝꯗ ꯑꯗꯨꯝ ꯂꯩꯗ ꯈꯨꯟꯗꯀꯣ
ꯎꯝ
ꯊꯕꯛꯇꯣ ꯇ꯭ꯔꯥꯏ ꯇꯧꯕꯈꯤꯕ ꯈꯔ ꯉꯥꯏꯔ ꯉꯥꯏꯔꯒ ꯂꯩ ꯑꯗꯨꯒ ꯌꯨꯝꯗ ꯂꯩꯔꯒ ꯏꯃꯨꯡꯒꯤ ꯌꯨꯝꯒꯤ ꯃꯇꯦꯡ ꯈꯔ ꯄꯥꯡꯕ ꯌꯥꯕ ꯄꯥꯡꯉꯒ ꯑꯗꯨꯝ ꯂꯩꯔꯦ
ꯎꯝ ꯐꯩꯅꯦ ꯑꯩꯈꯣꯏꯗꯤ ꯌꯨꯝ ꯆꯠꯄꯁꯨ ꯐꯪꯗꯦ
ꯂꯣꯏꯔꯅꯤꯅ ꯅꯣꯏꯁꯨ
ꯍꯣꯏ ꯂꯣꯏꯕꯨꯗꯤ ꯂꯣꯏꯔꯅꯤ ꯑꯗꯨ ꯁꯤ ꯍꯞꯇꯥꯁꯦ ꯁꯤ ꯍꯞꯇꯥ ꯂꯣꯏꯔꯒ ꯑꯗꯨꯝ ꯂꯣꯏꯔꯅꯤ
ꯑ
ꯑꯗꯨ ꯑꯣꯏꯔꯁꯨ ꯆꯠꯊꯣꯛ ꯆꯠꯁꯤꯟ ꯇꯧꯕꯗꯣ ꯈꯔ ꯋꯥꯅꯤꯅꯦ
ꯀꯩꯁꯨ ꯇꯧꯔꯣꯏꯗ ꯑꯗꯨꯝ ꯆꯠꯂꯤꯁꯤꯗꯤ ꯍꯧꯖꯤꯛꯇꯤ
ꯍꯣꯏ ꯆꯠꯄꯨꯗꯤ ꯆꯠꯂꯦ ꯑꯗꯣ ꯌꯨꯝ ꯆꯠꯄ ꯌꯥꯔꯒ ꯑꯗꯨꯝ ꯆꯠꯂꯁꯨ ꯍꯜꯂꯛꯄ ꯃꯇꯝꯗ ꯀꯩꯀꯩꯅꯣ ꯇꯧꯔꯗꯤ ꯈꯔ ꯕꯦꯔꯥ ꯀꯥꯒꯗꯕ ꯂꯩꯕꯀꯣ ꯈꯪꯗꯦ ꯒꯥꯔꯤꯁꯨ ꯐꯖꯅ ꯆꯦꯟꯗꯦ
ꯁꯤꯃꯤꯁꯇꯔ ꯑꯦꯛꯖꯥꯝ ꯂꯣꯏꯔꯗꯤ ꯑꯗꯨꯝ ꯂꯣꯏꯔꯦꯗꯅ ꯑꯃꯨꯛ
ꯍꯣꯏ ꯑꯗꯨꯕꯨꯗꯤ ꯂꯣꯏꯔꯦ ꯑꯗꯣ ꯃꯈꯥ ꯇꯝꯊꯁꯤꯔꯅꯗꯤ ꯈꯟꯕ
ꯑ ꯃꯁꯇꯔ
ꯎꯝ ꯈꯪꯗꯦ ꯈꯪꯗ꯭ꯔꯤꯗ ꯂꯣꯏꯔꯀꯥꯟꯗ ꯀꯩꯀꯩꯅꯣ ꯇꯧꯗꯣꯏꯅꯣ ꯈꯪꯗꯦ
ꯇꯃꯤꯗꯤ ꯂꯩꯔꯩ ꯈꯥꯏꯌꯅꯤꯅ
ꯍꯩꯇꯍꯦ ꯂꯥꯏꯔꯤꯛ ꯄꯥꯕ ꯌꯥꯝ ꯇꯟꯕ ꯃꯤꯅꯦ
ꯑꯗꯨꯗꯤ ꯅꯪꯒꯤ ꯄꯔꯤꯈꯥꯁꯨ ꯑꯃꯨꯛ ꯊꯥꯕ ꯌꯥꯏꯅ ꯄꯩꯈꯥ ꯍꯥꯏꯗꯤ ꯑꯩꯈ ꯊꯕꯛꯀꯤ ꯊꯕꯛ ꯌꯥꯎꯅꯤꯡꯉꯥꯏ
ꯎꯝ ꯈꯪꯗꯦ ꯑꯗꯨ ꯂꯥꯏꯔꯤꯛ ꯌꯥꯝ ꯄꯥꯕ ꯇꯟꯕꯒꯤꯀꯣ ꯉꯝꯒꯗꯕ ꯃꯥꯟꯗꯦ ꯃꯤꯒ ꯆꯥꯟꯅꯕ ꯉꯝꯃꯣꯏ
ꯇꯥꯟꯒꯅꯨꯅꯦ
ꯑꯩꯈꯣꯏ ꯃꯇꯥꯡ ꯑꯩꯈꯣꯏ ꯃꯇꯝꯗꯗꯤ ꯇꯟꯗꯁꯨ ꯇꯟꯖꯥ ꯑꯃ ꯌꯥꯝ ꯐꯕ ꯇꯥꯟꯖꯥ ꯂꯥꯛꯑꯦꯕ ꯅꯨꯃꯤꯅꯤ ꯈꯣꯏ ꯃꯇꯝꯗꯨ ꯑꯩꯈꯣꯏ ꯃꯇꯝꯒꯤ ꯁꯦꯀꯦꯟꯗꯔꯤ ꯀꯥꯝꯕ ꯃꯇꯝꯗꯗꯤ ꯏꯂꯚꯦꯟ ꯇꯨꯌꯦꯦꯜꯐꯇꯣ ꯄꯔꯤꯈꯥ ꯑꯃꯐꯥꯎ ꯊꯥꯗꯦ ꯑꯩꯗꯤ
ꯊꯥꯗꯨꯕꯤꯗ ꯑꯗꯨꯝ ꯄꯥꯁ ꯇꯧꯕ
ꯍꯣꯏ
ꯀꯩꯅꯣꯗꯨꯒꯤꯔꯣ ꯂꯩꯅꯥ ꯂꯥꯛ ꯎꯝ
ꯀꯣꯔꯣꯅꯥ ꯃꯇꯝꯗꯣ
ꯑꯩꯁꯨ ꯑꯗꯨ ꯃꯇꯝꯗ ꯎꯝ ꯑꯗꯨꯝ ꯀꯥꯏ ꯑꯗꯨ ꯑꯣꯏꯔꯁꯨ ꯑꯩꯈꯣꯏꯗꯤ ꯑꯦꯛꯖꯥꯝ ꯊꯥꯕ ꯑꯗꯨꯝ ꯐꯪꯉꯤꯗ꯫
ꯊꯪꯗꯤ ꯑꯗꯨꯗꯤ ꯍꯥꯏ ꯁ꯭ꯀꯨꯜ ꯑꯣꯏꯔꯝꯅꯤꯗ ꯅꯣꯏꯗꯤ꯫
ꯍꯥꯏ ꯁ꯭ꯀꯨꯜ ꯅꯠꯇꯦ ꯑꯩꯅ ꯇꯦꯟ ꯊꯥꯕꯗꯣ ꯇꯦꯟ ꯊꯥꯕꯗꯣ ꯑꯗꯨ ꯂꯩꯅꯥꯗꯣ ꯍꯧꯔꯦꯕ ꯑꯗꯨꯒ ꯑꯦꯂꯦꯕꯦꯟ ꯇꯨꯌꯦꯜꯄ ꯀꯥꯕꯗꯣ ꯑꯗꯨꯝ ꯂꯥꯏꯅꯥꯗꯣ ꯂꯩꯔꯦ ꯑꯗꯨ ꯑꯣꯏꯔꯁꯨ ꯑꯩꯈꯣꯏꯗꯣ ꯀ꯭ꯂꯥꯁꯇꯣ ꯃꯔꯛ - ꯃꯔꯛ ꯆꯠꯂꯦ ꯃꯔꯛ- ꯃꯔꯛ ꯆꯠꯇ꯭ꯔꯦ ꯑꯗꯨꯒ ꯑꯣꯏꯔꯁꯨ ꯑꯦꯛꯖꯥꯝꯕꯨꯗꯤ ꯑꯗꯨꯝ ꯇꯣꯏꯅ ꯊꯥꯏ ꯐꯤꯖꯤꯀꯜ ꯑꯦꯛꯖꯥꯝ ꯑꯗꯨꯝ ꯀ꯭ꯂꯥꯁꯇ ꯂꯥꯛꯑꯒ ꯑꯗꯨꯝ ꯊꯥꯕꯅꯦ ꯑꯩꯈꯣꯏꯗꯤ꯫
ꯑꯣ ꯗꯥꯎ ꯗꯥꯎ ꯌꯥꯗꯦꯅꯦ ꯅꯣꯏꯁꯦ꯫
ꯍꯣꯏ ꯗꯥꯎ ꯅꯔꯥ ꯅꯠꯇ꯭ꯔꯒ ꯈꯣꯏꯕꯨ ꯑꯩꯕꯨ ꯐꯍꯟꯅꯤꯡꯕꯒꯤꯔꯥ ꯈꯪꯗ꯭ꯔꯦ꯫
ꯑꯃꯔꯣꯝꯗ ꯍꯥꯏꯔꯗꯤ ꯗꯥꯎ ꯌꯥꯗꯦ ꯑꯃꯔꯣꯝꯗ ꯍꯥꯏꯔꯗꯤ ꯑꯗꯨꯝ ꯐꯩꯗ ꯑꯩꯈꯣꯏꯒꯤ ꯍꯥꯏꯔꯗꯤ꯫
ꯎꯝ ꯌꯥꯏꯗ ꯏꯛꯖꯝ ꯊꯥꯕꯅ ꯑꯗꯨꯝ ꯅꯨꯡꯉꯥꯏꯕꯅꯦ꯫
ꯎꯝ
ꯑꯩꯗꯤ ꯑꯁ ꯂꯥꯏꯔꯤꯛꯁꯨ ꯄꯪꯉꯦ ꯍꯥꯏꯕ ꯇꯥꯔꯦ꯫ ꯑꯗꯨ ꯃꯇꯝꯗ ꯄꯤꯈꯥ ꯊꯥꯔꯗꯤ ꯑꯁ ꯂꯣꯏ ꯐꯦꯜ ꯑꯣꯏꯔꯅꯤꯅꯦ꯫
ꯀꯣꯔꯣꯅꯥꯗꯣ ꯀꯤꯕꯕꯨꯗꯤ ꯀꯤꯌꯦ ꯑꯗꯣ ꯌꯥꯝ ꯅꯨꯡꯁꯤꯌꯦ꯫
ꯑꯗꯨ ꯂꯩꯅꯥꯗꯣ ꯀꯅꯥꯅ ꯅꯨꯡꯁꯤ ꯗꯣꯏꯅꯣ ꯃꯤ ꯌꯥꯝ ꯁꯤꯕ ꯀꯥꯟꯖꯤꯗ
ꯅꯪ ꯈꯪꯗꯕꯒꯤꯅꯤꯗ ꯑꯩ ꯄꯨꯟꯁꯤꯗꯤ ꯌꯥꯝ ꯂꯨꯋꯦ꯫
ꯀꯣꯔꯣꯅꯥ ꯂꯩꯥꯅꯥ ꯃꯇꯝꯗꯒꯤ ꯀꯅꯥ - ꯀꯅꯥ ꯊꯦꯡꯅꯔꯨꯔꯦ? ꯁꯤ ꯌꯥꯝ ꯅꯨꯡꯁꯤꯔꯝꯃꯤꯁꯤꯅ
ꯑꯁ! ꯃꯤ ꯖꯥꯠ - ꯖꯥꯠ ꯊꯦꯡꯅꯕꯅꯤꯗ꯫
ꯂꯩꯁꯥꯕꯤ ꯑꯃ ꯊꯦꯡꯅꯕ ꯃꯥꯜꯂꯦ ꯑꯗꯨꯒꯤ ꯑꯣꯏꯔꯝꯅꯤ꯫
ꯎꯝ ꯊꯦꯡꯅꯕꯕꯨꯗꯤ ꯂꯩꯁꯥꯕꯤ ꯑꯃꯈꯛ ꯅꯠꯇꯦ ꯊꯦꯡꯅꯕꯁꯦ
ꯁꯦꯀꯦꯟꯗ꯭ꯔꯤꯗꯕꯨ ꯃꯤ ꯌꯥꯝꯕꯁꯤꯗꯤ ꯂꯥꯏꯔꯤꯛ ꯇꯝꯕ ꯃꯌꯥꯝ ꯊꯦꯡꯅꯔꯦ꯫
ꯅꯠꯇꯦ ꯑꯩꯅ ꯍꯥꯏꯕꯗꯤ ꯊꯦꯡꯅꯕ ꯍꯥꯏꯁꯦ ꯅꯪꯒꯤ ꯄꯨꯟꯁꯤ ꯂꯝꯕꯤꯗ꯫
ꯑꯗꯨꯒꯨꯝꯕꯗꯤ ꯂꯩꯇꯦꯗ꯫ ꯑꯩꯈꯣꯏꯗꯤ ꯀꯩ ꯑꯩꯗꯤ ꯑ ꯎꯝ ꯌꯥꯝ ꯏꯀꯥꯏ ꯍꯥꯏ ꯇꯥꯔꯦ꯫
ꯎꯝ
ꯋꯥ ꯉꯥꯡꯕꯒꯨꯝꯕ ꯕꯨꯗꯤ ꯌꯥꯝ ꯏꯀꯥꯏ꯫
ꯑꯣ
ꯑꯗꯨꯨ ꯃꯇꯝꯗ
ꯑꯩꯁꯨ ꯑꯗꯨꯃꯥꯏꯅ ꯇꯧꯋꯦ ꯋꯥ ꯉꯥꯡꯗꯨꯕꯤꯗ ꯑꯗꯨꯝ ꯑꯩ ꯎꯝ ꯃꯈꯥꯗ ꯑꯗꯨꯝꯃꯦ ꯐꯝꯃꯦꯕ ꯃꯅꯤꯡꯗ ꯑꯗꯨꯝ ꯐꯝꯃꯒ ꯋꯥꯁꯨ ꯉꯥꯡꯗꯦ ꯑꯗꯨꯒꯤ ꯑꯩꯕꯨ ꯑꯩꯒꯤ ꯀꯩꯅꯣ ꯀꯥꯃꯤꯟꯅꯕꯁꯤꯡꯅ ꯀꯩꯅꯣ ꯉ ꯁ ꯑꯗꯨ ꯇꯨ ꯂꯩꯅ ꯇꯨꯃꯤꯟꯅ ꯂꯩꯕ ꯅꯨꯄꯤꯗꯣ ꯑꯗꯨꯃꯥꯏꯅ ꯀꯧꯅꯕꯅꯦ ꯑꯩꯕꯨ
ꯌꯥꯏꯅꯦ ꯑꯩꯗꯣ ꯁꯨꯃꯥꯏꯅ ꯇꯧꯔꯝꯕꯅꯦ ꯑꯗꯣ ꯍꯧꯖꯤꯛꯇꯤ ꯍꯥꯟꯅꯒꯤ ꯃꯇꯥꯎꯗ ꯅꯠꯇ꯭ꯔꯔꯤꯗ ꯈꯔ ꯈꯔ ꯆꯦꯟꯖ ꯑꯣꯏꯈ꯭ꯔꯦ ꯍꯥꯏ ꯇꯥꯔꯦ
ꯎꯝ ꯃꯤ ꯃꯇꯝ ꯃꯇꯝꯅ ꯄꯨꯔꯛꯄ
ꯎꯝ ꯃꯥꯅꯤ ꯃꯥꯅꯦ ꯆꯠꯂꯤꯕ ꯈꯣꯡꯆꯠꯁꯦ ꯈꯔ ꯍꯣꯡꯂꯛꯑꯦꯕ ꯅꯠꯇ꯭ꯔꯥ
ꯍꯣꯏ ꯃꯥꯅꯦ ꯃꯥꯅꯦ ꯑꯁ ꯅꯪ ꯅꯪ ꯅꯪꯅ ꯉꯥꯡꯕ ꯈꯔ ꯍꯩꯕꯒꯤꯔ ꯑꯩꯁꯦ ꯂꯣꯟ ꯈꯔ ꯁꯦꯡꯉꯦ ꯉꯁꯤ
ꯎ ꯑꯩꯗꯤ ꯀꯌꯥ ꯍꯥꯏꯇꯦ ꯅꯪꯅ ꯑꯩꯉꯣꯟꯗꯒꯤ ꯍꯦꯜꯅꯤꯗ
ꯍꯦꯟꯕ ꯍꯥꯏꯕ ꯅꯠꯇꯦ ꯅꯪꯅ ꯈꯔ ꯉꯥꯡꯕ ꯁꯦꯡ ꯁꯦꯡꯕꯒꯤꯔ ꯑꯩꯁꯨ ꯈꯔ ꯁꯦꯡꯉꯦꯕ ꯅꯍꯥꯟꯗꯤ ꯑꯗꯨꯃꯥꯏ ꯌꯥꯝ ꯈꯣꯏꯔꯒ ꯀꯩ ꯀꯩꯅꯣ ꯌꯥꯝ ꯍꯥꯏꯗꯣꯛꯄꯁꯨ ꯉꯝꯗꯕ ꯃꯇꯝ ꯌꯥꯝ ꯂꯩꯕꯅꯦꯕ ꯉꯁꯤꯗꯤ ꯈꯔ ꯁꯦꯡꯉꯦ
ꯌꯥꯏꯅꯦ ꯀꯩ ꯍꯥꯏꯁꯦ ꯑꯩꯁꯨ ꯎꯝ ꯉꯁꯤꯅ ꯅꯨꯃꯤꯠ ꯃꯔꯤꯅꯦꯕ
ꯑꯣ
ꯑꯗꯨꯒꯤ ꯀꯔꯤ ꯍꯥꯏꯁꯤꯔ ꯈꯔ ꯇꯣꯏꯅ ꯉꯥꯡꯉꯦ ꯍꯥꯏꯕ ꯇꯥꯔꯦ
ꯑꯣ ꯑꯣ
ꯑꯩꯁꯨ ꯑꯍꯥꯟꯕꯗ ꯑꯗꯨꯝ ꯇꯧꯕꯗꯣ ꯋꯥ ꯐꯖꯅ ꯉꯥꯡꯗꯦ ꯑꯗꯨ ꯑꯗ ꯑꯗꯨꯝ ꯍꯥꯏꯕꯅꯤ ꯃꯣꯏꯅ
ꯎꯝ ꯑꯩꯁꯨ ꯉꯁꯤꯅ ꯅꯨꯃꯤꯠ ꯑꯅꯤ ꯑꯣꯏꯔꯝꯅꯤ ꯑꯗꯨꯒꯤ ꯑꯩꯒꯤꯗꯤ ꯊꯕꯛ ꯌꯥꯝ ꯂꯩꯔꯤꯌꯦ ꯑꯗꯣ ꯍꯣꯔꯦꯟꯁꯨ ꯌꯥꯔꯗꯤ ꯇꯧꯔꯛꯀꯦ
ꯑꯥ ꯌꯥꯏ
ꯑꯥ
ꯀꯥꯏ ꯑꯩ ꯅꯨꯃꯤꯠ ꯃꯔꯤ ꯅꯨꯃꯤꯠ ꯃꯔꯤ ꯉꯁꯤꯅ ꯅꯨꯃꯤꯠ ꯃꯔꯤ
ꯑ
ꯀꯨꯏꯗ꯭ꯔꯤꯗ
ꯎꯝ
ꯑꯗꯨ ꯍꯌꯦꯡꯗꯤ
ꯀꯃꯥꯏ ꯇꯧꯅꯤ
ꯍꯌꯦꯡꯕꯨꯗꯤ ꯁꯨꯇꯤꯅꯦ ꯍꯟꯆꯦꯠ ꯑꯃꯨꯛ ꯊꯥꯔꯅꯤ
ꯑꯆꯥ ꯑꯗꯨ ꯑꯣꯏꯔꯗꯤ ꯑ ꯉꯥꯏꯈꯣꯅꯦ ꯉꯁꯤ ꯊꯥꯕꯗꯣ ꯄꯩꯀꯥ ꯊꯥꯕꯗꯨ ꯅꯨꯡꯉꯥꯏꯕ꯭ꯔꯅꯦ ꯐꯖꯅ ꯊꯥꯔꯝꯕ꯭ꯔꯅꯦ
ꯂꯣꯏꯅꯕꯨꯗꯤ ꯌꯦꯡꯉꯦ ꯑꯗꯣ ꯑꯁ ꯈꯪꯗꯦ ꯉꯁꯤꯁꯦ ꯃꯇꯝꯗꯣ ꯌꯥꯝ ꯂꯩꯗꯕ ꯑꯩꯗꯣ ꯉꯁꯤꯁꯦ ꯂꯥꯏꯔꯤꯛꯁꯨ ꯄꯥꯕꯗꯣ ꯌꯥꯝ ꯈꯔ ꯃꯨꯟꯅ ꯄꯥꯍꯖꯦꯕ ꯉꯔꯥꯡꯗꯣ ꯉꯔꯥꯡꯗꯣ ꯇꯨꯝꯅꯤꯡꯃꯟꯕꯒꯤ ꯉꯔꯥꯡꯗꯣ ꯈꯔ ꯉꯟꯅ ꯇꯨꯝꯕ ꯑꯗꯣ ꯉꯁꯥꯏ ꯑꯌꯨꯛꯇ ꯍꯧꯒꯠꯂꯒ ꯑꯗꯨ ꯈꯛꯇ ꯄꯥꯔꯒ ꯆꯠꯂꯦ ꯑꯗꯨꯒꯤ ꯈꯔ ꯋꯥꯏꯑꯦ ꯉꯁꯤꯁꯦ ꯂꯣꯏꯅ ꯏꯕꯨꯗꯤ ꯏꯌꯦ ꯑꯗꯣ ꯈꯔ ꯋꯥꯔꯦ ꯉꯁꯤ ꯈꯔ ꯅꯍꯥꯟꯒ ꯍꯥꯏꯔꯗꯤ ꯉꯁꯤꯒꯤ ꯈꯖꯤꯛꯇꯪ ꯅꯨꯡꯉꯥꯏꯇꯦ ꯍꯥꯏꯗꯣ ꯍꯥꯏꯒꯗꯣ ꯍꯥꯏꯗꯣꯏꯔꯗ
ꯅꯨꯡꯁꯤꯕ ꯋꯥꯔꯤꯅꯤꯗ
ꯎꯝ ꯈꯔ ꯋꯥꯅ ꯊꯥꯔꯝꯕꯗꯣ
ꯎꯝ
ꯍꯣꯔꯦꯟ ꯔꯤꯖꯜ ꯊꯂꯛꯑꯀꯥꯟꯗ ꯑꯗꯨꯝ ꯅꯨꯡꯉꯥꯏꯔꯅꯤ
ꯃꯣꯕꯥꯏꯜ ꯈꯪꯗ꯭ꯔꯦ ꯀꯃꯥꯏꯅ ꯇꯧꯗꯣꯏ ꯑꯁ ꯔꯤꯖꯜꯁꯨ ꯊꯣꯛꯄꯗꯣ ꯃꯇꯝ ꯌꯥꯝ ꯀꯨꯏ ꯀꯨꯏꯅ ꯆꯪꯕꯅꯦ
ꯍꯣꯏ ꯑꯗꯨꯝ ꯀꯨꯏꯅ ꯆꯪꯕꯅꯤ ꯍꯌꯦꯡ ꯑꯣꯐꯂꯩꯏꯗꯤ ꯂꯩ ꯄꯥꯕ ꯇꯥꯔꯦꯅꯦ
ꯄꯥꯕ ꯇꯥꯔꯦꯅꯗꯤ ꯑꯗꯨꯝ ꯈꯟꯕꯅꯦ ꯑꯗꯣ ꯄꯥꯒꯦ ꯇꯧꯔꯝꯃꯦ ꯑꯗꯣ ꯄꯥꯗꯦ ꯑꯗꯨꯃꯥꯏꯅ ꯇꯧꯕꯗꯣ ꯄꯥꯒꯦ ꯇꯧꯔꯝꯃꯤ ꯄꯥꯗꯦ ꯍꯥꯏꯕꯗꯣ ꯑꯗꯨꯅꯦ
ꯇꯧꯔꯝꯒꯅꯨ ꯄꯥꯎꯑꯣ
ꯄꯥꯅꯤꯡꯉꯣꯏ ꯌꯥꯝ ꯇꯟꯕꯅꯤꯅ ꯍꯥꯏꯕꯗꯤ ꯌꯥꯝ ꯂꯥꯏꯕꯅꯤ ꯑꯗꯣ ꯄꯥꯒꯦꯅ ꯇꯧꯔꯗꯤ ꯑꯁ ꯌꯥꯝ ꯇꯜꯂꯦ ꯐꯣꯟ ꯑꯗꯨꯝ ꯃꯦꯠꯅꯤꯡꯕꯒꯣ꯫
ꯂꯥꯏꯔꯤꯛ ꯇꯝꯕꯅꯤ ꯂꯥꯏꯔꯤꯛ ꯄꯥꯕ ꯇꯥꯕꯅꯦ꯫
ꯄꯥꯁ ꯇꯧꯅꯤꯡꯉꯥꯏꯕꯨꯗꯤ ꯄꯥꯔꯦ꯫
ꯑ ꯑꯩꯗꯤ ꯑ ꯀꯣꯂꯦꯖ ꯂꯣꯏꯔꯒ ꯑꯃꯨꯛ ꯇꯝꯗ꯭ꯔꯦ꯫
ꯑꯝ